ꯍꯜꯂꯣ
ꯑꯥꯎ
ꯀꯩꯗꯧꯔꯤꯅꯣ
ꯌꯨꯝ ꯆꯠꯂꯒꯦ ꯀꯣꯛꯁꯤ ꯂꯨꯒꯦ ꯍꯥ
ꯀꯥꯏꯗꯅꯣ
ꯑꯩ ꯌꯨꯝ ꯂꯩꯇꯦ ꯉꯁꯥꯏ ꯑꯌꯨꯛꯇꯒꯤꯕꯨ ꯏꯕꯣꯛꯈꯣꯏꯗ ꯂꯩꯌꯦ
ꯎꯝ ꯏꯕꯣꯛꯇꯨ ꯕꯨ ꯈꯔ ꯐꯔꯕꯣ
ꯈꯔ ꯐꯔꯦ
ꯎꯝ
ꯑꯩꯈꯣꯏꯗꯣ ꯑꯥꯗ ꯀꯣꯏꯕ ꯆꯠꯁꯤꯔꯥ ꯇꯧꯕꯀꯣ ꯊꯝꯕꯥꯜ ꯌꯦꯡꯕ ꯑꯗꯨ
ꯑꯥ ꯑꯩꯈꯣꯏꯒꯤ ꯏꯗꯣꯝꯆꯥ ꯈꯣꯏꯗ ꯃꯣꯏꯔꯣꯝꯗ ꯊꯝꯕꯥꯜ ꯌꯥꯝ ꯁꯥꯠꯂꯦ ꯍꯥꯏꯌꯦ ꯑꯗꯨ ꯌꯦꯡꯕ ꯆꯠꯁꯤꯔꯅ ꯑꯩꯗꯣ ꯀꯣꯛ ꯂꯨꯁꯤꯔꯅ ꯌꯨꯝꯗ ꯂꯥꯛꯄꯀꯣ
ꯀꯅꯥꯍꯣꯏꯗ ꯍꯥꯏꯕ
ꯏꯟꯗꯣꯝꯆꯥ ꯈꯣꯏꯗ
ꯑꯀ ꯍꯧꯖꯤꯛꯂꯣ
ꯍꯣꯏ
ꯑꯦ ꯀꯔꯤ ꯀꯅꯥ ꯀꯅꯥ
ꯑꯩꯈꯣꯏ ꯃꯤ ꯌꯥꯝꯃꯤꯗ ꯑꯩꯈꯣꯏ ꯏꯗꯣꯝꯆꯥ ꯂꯩꯕꯗꯨꯁꯨ ꯂꯥꯛꯑꯦꯗ ꯃꯆꯥꯅꯨꯄꯤꯒ ꯂꯥꯛꯑꯦꯕꯀꯣ ꯑꯗ ꯏꯅꯥꯎꯅꯄꯤꯁꯨ ꯂꯩꯔꯦ ꯑꯗꯨ ꯏꯃꯥ ꯈꯣꯏ ꯏꯅꯦ ꯈꯣꯏ ꯆꯠꯀꯗꯧ ꯃꯥꯜꯂꯦ ꯃꯤ ꯌꯥꯝꯒꯗꯧ ꯃꯥꯜꯂꯦ
ꯃꯤ ꯌꯥꯝꯃꯤꯅꯦ ꯑꯗꯣ ꯍꯜꯂꯛꯄꯗꯤ
ꯍꯥꯥ
ꯍꯜꯂꯛꯄꯗꯤ
ꯍꯜꯂꯛꯄꯗꯤ ꯀꯩ ꯍꯜꯂꯛꯄꯁꯨ ꯑꯗꯨꯝ ꯍꯜꯂꯛꯑꯅꯤ ꯀꯩꯅꯣ ꯂꯩꯍꯧ ꯍꯥꯏꯔꯣ ꯑꯣ ꯑꯗꯨꯗꯤ ꯄꯨꯡ ꯃꯔꯤ ꯃꯈꯥꯏ ꯅꯪꯅꯕ ꯂꯥꯛꯀꯅꯤꯗ
ꯎꯝ
ꯑꯉꯥꯡꯁꯤꯡ ꯍꯌꯦꯡ ꯑꯦꯛꯖꯥꯝ ꯂꯩꯕꯅꯤꯅꯀꯣ ꯈꯪꯗꯦ ꯑꯩꯁ ꯑꯩꯁꯨ ꯈꯪꯗꯦ ꯆꯠꯅꯤꯡꯕꯒꯨꯝ ꯆꯠꯅꯤꯡꯗꯕꯒꯨꯝ ꯑꯩꯁꯨ ꯒ꯭ꯌꯥꯟ ꯇꯥꯗꯦ
ꯎꯝ
ꯑꯩꯗꯣ ꯑꯁ ꯌꯥꯝ ꯌꯥꯝꯁꯨ ꯂꯥꯛꯈ꯭ꯔꯦꯅꯦ ꯑꯗꯨ ꯑꯩ ꯀꯣꯏꯆꯠ ꯆꯠꯄꯒꯤ
ꯅꯨꯡꯁꯥ ꯁꯥꯗ꯭ꯔꯣ
ꯅꯨꯡꯁꯥ ꯌꯥꯝ ꯁꯥꯏꯀꯣ ꯈꯖꯤꯛ ꯈꯔꯥꯛꯀ ꯅꯠꯇꯦ ꯌꯥꯝ ꯁꯥꯏ
ꯎꯝ
ꯌꯥꯝ ꯁꯥꯏꯌꯦ ꯌꯥꯝ ꯁꯥꯏꯌꯦ ꯉꯁꯥꯏ ꯑꯌꯨꯛꯇꯒꯤꯅꯦ ꯑꯥꯗ ꯂꯩꯕ ꯑꯩꯈꯣꯏꯗ ꯑꯩꯈꯣꯏ ꯄꯨꯂꯞ ꯑꯗꯨꯗ ꯁꯟꯁꯥ ꯊꯣꯡꯉꯒ ꯆꯥꯕꯁꯤ ꯆꯥꯕꯁꯤꯀꯣ
ꯎꯝ
ꯅꯪꯗꯤ ꯑꯥ ꯁꯟꯁꯥ ꯃꯅꯨꯡꯁꯥ ꯃꯄꯥꯟꯁꯥꯒ ꯆꯥꯕ ꯑꯥ ꯈꯨꯍꯥꯎꯗꯒꯣ
ꯑꯩꯁꯨ ꯆꯥꯅꯤꯡꯉꯦ ꯑꯗꯨꯒꯨꯝꯕꯗꯣ
ꯑꯗꯨ ꯂꯩꯇ꯭ꯔꯦ
ꯂꯩꯇ꯭ꯔꯦ
ꯔꯥꯡꯂꯤꯒ ꯆꯥꯝꯃ ꯌꯥꯡꯈꯩꯒꯤꯅꯦ ꯊꯣꯡꯕꯗꯣ
ꯃꯤ ꯀꯅꯥ ꯀꯅꯥ ꯆꯥꯒꯦ ꯃꯤ ꯀꯌꯥ
ꯃꯤ ꯌꯥꯝꯃꯤꯅ ꯑꯩꯈꯣꯏ ꯏꯃꯨꯡ ꯑꯩꯈꯣꯏ ꯏꯗꯣꯝꯆꯥ ꯑꯅꯤꯃꯛ ꯂꯥꯛꯑꯦ ꯃꯆꯥꯅꯨꯄꯤ ꯑꯃ ꯄꯨꯔꯛꯑꯦ
ꯑꯗꯣ ꯅꯪꯅꯦ ꯅ‌ꯦꯖꯕꯤ
ꯑꯩꯈꯣꯏ ꯏꯅꯦ ꯉꯔꯥꯡ ꯂꯥꯛꯄꯗꯨꯔꯣ
ꯑꯥ ꯂꯥꯛꯈ꯭ꯔꯕ‌ꫭ
ꯑꯗꯨꯗꯤ ꯂꯥꯛꯇꯦ
ꯉꯔꯥꯡꯗ ꯀꯌꯥ
ꯂꯦꯛꯄ ꯌꯥꯔꯣꯏꯍꯦ ꯅꯣꯏ ꯏꯃꯨꯡ ꯑꯃ ꯂꯩꯕꯗꯨꯕꯨ ꯀꯃꯥꯏꯅ ꯂꯦꯛꯀꯅꯤ ꯂꯦꯛꯄ ꯌꯥꯝ ꯂꯨꯕꯅꯦ ꯏꯃꯨꯡ ꯑꯃꯗ ꯂꯦꯛꯄ ꯍꯥꯏꯕ
ꯀꯩꯅꯣꯗꯣ ꯅ‌ꫭꯏꯒꯤ ꯃꯆꯥꯗꯣ
ꯑ ꯂꯥꯛꯇꯦ
ꯉꯔꯥꯡ ꯉꯔꯥꯡ ꯂꯥꯛ ꯂꯥꯛꯄꯗꯣ
ꯉꯔꯥꯡꯗꯤ ꯂꯥꯛꯑꯦ ꯍꯣꯏ
ꯂꯦꯛꯑꯣ ꯍꯥꯏꯕ ꯌꯥꯗ꯭ꯔꯣ
ꯃꯥꯅꯦ ꯃꯥꯅꯦ ꯊꯕꯛ ꯆꯤꯜꯂꯤꯁꯦ ꯅꯣꯡꯃꯥꯏꯖꯤꯡ ꯅꯠꯇ꯭ꯔꯗꯤ ꯅꯪꯗꯦ ꯃꯥꯗꯤ
ꯅ‌ꫭꯡꯃꯥꯏꯖꯤꯡꯗ ꯑꯃꯨꯛ ꯂꯥꯎꯑꯣ ꯍꯥꯏꯌꯣ
ꯃꯥꯅꯦ ꯅꯪꯗꯕꯁꯦ ꯍꯟꯗꯛꯇꯨ ꯃꯥ ꯑꯦꯛꯖꯥꯝ ꯊꯥꯕꯒꯤꯁꯨ ꯇꯤ ꯌꯥꯝ ꯂꯧꯈ꯭ꯔꯕꯀꯣ ꯑꯗꯨꯒꯤ ꯑꯗꯨꯒꯤ ꯅꯣꯡꯃꯥꯏꯖꯤꯡ ꯅꯠꯇ꯭ꯔꯗꯤ ꯌꯥꯗꯕ
ꯂꯦꯛꯑꯗꯤ ꯅꯪꯗꯤ ꯌꯥꯝ ꯅꯨꯡꯉꯥꯏꯅꯤꯅꯦ ꯅꯪꯅ ꯍꯦꯟꯅ ꯅꯨꯡꯉꯥꯏꯅꯤꯅꯦ
ꯍꯣꯏ
ꯅꯥꯁꯛꯇꯨꯒꯥ
ꯅꯪꯗꯤ ꯅꯪꯗꯤ
ꯑꯩꯗꯤ ꯀꯔꯤꯒꯤ ꯀꯔꯤ
ꯌꯨꯝꯗ ꯃꯤ ꯌꯥꯝ ꯂꯩꯌꯦꯅ ꯐꯥꯎꯒꯅꯨ
ꯑꯁ ꯒ꯭ꯌꯥꯟ ꯃꯥꯟ ꯅꯥꯏꯗꯦ ꯇꯜꯂꯦ
ꯐꯣꯟ ꯇꯧꯔꯁꯨ ꯄꯥꯏꯈꯠꯇꯕ ꯃꯤ ꯎꯁꯤꯠꯇꯕ ꯆꯥꯛ ꯌꯥꯝ ꯆꯥꯕ ꯃꯤꯅ ꯑꯗꯨꯛ ꯌꯥꯝꯅ ꯗꯔꯀꯥꯔ ꯂꯩꯔꯒ ꯇꯧꯔꯛꯑꯒ
ꯉꯣꯟꯗ ꯑꯗꯨꯃꯥꯏꯅꯗꯤ ꯍꯥꯏꯅꯨ ꯃꯤ ꯌꯥꯗꯕꯩ ꯄꯥꯏꯈꯠꯇꯕꯅꯤ
ꯀꯔꯤ ꯌꯥꯗꯕ ꯀꯔꯤ ꯇꯧꯔ ꯂꯩꯔꯤꯕ꯭ꯔꯣ ꯌꯥꯗꯦ ꯍꯥꯏꯁꯦ ꯍꯥ ꯇꯨꯝꯕꯕꯨ ꯊꯛꯄꯗꯤ ꯇꯨꯝꯕꯕꯨ ꯀꯔꯤ ꯌꯥꯝ ꯂꯨꯕ꯭ꯔꯣ
ꯊꯕꯛꯅꯦ ꯑꯁ ꯇꯨꯝꯗꯗꯤ ꯃꯤꯗꯤ ꯌꯥꯔꯣꯏꯅꯦ ꯍꯤꯡꯕ
ꯑꯩꯗꯣ ꯆꯦꯟꯖ ꯇꯧꯒꯦꯀꯣ ꯑꯣ ꯁꯤꯟꯒꯦ ꯍꯥꯏꯕꯅꯤ
ꯎꯝ ꯅꯌꯥꯗꯣ ꯅꯨꯡꯅ ꯊꯣꯝꯃꯨꯔꯣ
ꯉꯝꯃꯗꯤ
ꯅꯪꯅ ꯀꯌꯥ ꯑ ꯑꯍꯨꯝ ꯀꯣ ꯑꯗꯣ ꯍꯌꯦꯡꯗꯤ ꯆꯠꯀꯗ꯭ꯔꯥ ꯅꯣꯏ ꯀꯩꯅꯣꯗꯣ ꯁꯦꯁ ꯏꯃꯥꯟ ꯏꯃꯥꯟꯅꯕꯤꯁꯤꯡꯗꯤ ꯐꯣꯟ ꯇꯧꯔꯛꯇ꯭ꯔꯣ ꯉꯁꯤ
ꯑꯩ ꯉꯔꯥꯡ ꯅꯨꯡꯗꯥꯡ ꯍꯥꯏꯕꯤꯕ ꯂꯥꯛꯑꯣꯏꯅ ꯎꯝ ꯂꯥꯛꯑꯣꯏ ꯍꯥꯏꯕꯤꯕꯅꯦ
ꯅꯪ ꯂꯥꯛꯇ꯭ꯔꯁꯦ ꯑꯩ ꯑꯩꯁꯨ ꯂꯥꯛꯑꯣꯏꯅ ꯍꯥꯏ ꯍꯥꯏꯗ꯭ꯔꯣ ꯃꯣꯏꯗꯤ ꯑꯗꯨꯒꯨꯝꯕ ꯅꯪ ꯃꯔꯣꯛ ꯌꯥꯎꯗꯦ
ꯌꯥꯎꯗꯦ ꯑꯗꯨꯒꯨꯝꯕ ꯌꯥꯎ ꯍꯥꯏꯗꯤ ꯑꯩꯈꯣꯏ ꯏꯃꯥꯟꯅꯕꯤ ꯅꯣꯏ ꯈꯨꯟꯒꯤ ꯃꯤꯗꯣ
ꯎꯝ
ꯈꯣꯏꯅꯤꯅꯦ ꯑꯗꯨꯝꯕꯗꯤ ꯃꯥ ꯂꯥꯛꯇꯗꯤ ꯑꯩꯁꯨ ꯂꯥꯛꯑꯣꯏ
ꯃꯥ ꯆꯥꯔꯗꯤ ꯅꯪꯁꯨ ꯆꯥꯔꯦ
ꯆꯥꯒꯅꯤ
ꯆꯥꯒꯅꯤ
ꯆꯥꯒꯅꯤ ꯂꯣꯏꯕ ꯅꯥꯏꯗ꯭ꯔꯦꯍꯦ ꯏꯁꯤꯡ ꯑꯁꯨꯛ ꯌꯥꯝ ꯍꯩꯕꯁꯨ ꯑꯗꯨꯝ ꯂꯩꯌꯦ ꯉꯁꯥꯏ ꯑꯌꯨꯛ ꯇꯒꯤꯀꯣ ꯀꯩꯁꯨ ꯌꯦꯡꯗꯕ ꯑꯩꯅ ꯑꯗꯨꯒꯤ ꯑꯗꯨꯝ ꯊꯝꯕ ꯑꯩꯅ ꯅꯨꯡꯁꯤꯗꯕ
ꯅꯨꯡꯁꯤꯗ꯭ꯔꯣ ꯀꯔꯤꯔꯅꯦ
ꯑꯩꯒꯤ ꯂꯥꯛꯄ ꯊꯥꯒꯤ ꯂꯥꯛꯄ ꯅꯨ ꯃꯤꯗꯣ ꯊꯥ ꯊꯥꯗ ꯂꯥꯛꯄ ꯃꯤꯗꯣ ꯃꯇꯝ ꯆꯥꯅ ꯂꯥꯛꯇꯕꯩ ꯅꯨꯡꯁꯤꯗꯕꯒꯤ ꯑꯩꯅ ꯌꯦꯡꯕꯤꯗꯕ ꯑꯩꯅ ꯂꯣꯏꯅ ꯀꯩꯅꯣ ꯇꯧꯔꯝꯈ꯭ꯔꯦ
ꯄꯥ ꯊꯣꯛꯀꯦ ꯇꯧꯔꯦ ꯑꯃ ꯁꯤꯟꯈ꯭ꯔꯦ ꯉꯁꯤꯒꯤ ꯑꯁꯤꯅ ꯑꯃ ꯁꯤꯟꯕ ꯑꯣꯏꯔꯦ
ꯅꯨꯡꯁꯤꯠꯗꯤ ꯁꯤꯠꯂꯦꯍꯦ ꯅꯨꯡꯁꯤꯠ ꯁꯤꯠꯄ꯭ꯔꯣ ꯅꯣꯏꯗꯗꯤ
ꯁꯤꯠꯇ꯭ꯔꯗꯤ ꯅꯪꯁꯨ ꯀꯩꯅꯣꯅꯦꯍꯦ ꯅꯨꯡꯁꯤꯠ ꯄꯨ
ꯅꯨꯡꯁꯤꯠ ꯂꯦꯡꯕꯔꯣ
ꯅꯨꯡꯁꯤꯠꯅ ꯂꯦꯡꯗ꯭ꯔꯗꯤ ꯀꯅꯥꯅ ꯂꯦꯡꯒꯦꯔꯣ
ꯑꯩꯈꯣꯏ ꯑꯩꯈꯣꯏꯒꯤꯗꯤ ꯅꯪ ꯅꯍꯥꯟꯅ ꯍꯥꯏꯕꯗ ꯂꯦꯡꯒꯦ ꯍꯥꯏꯗꯥꯏꯅꯦ
ꯀꯩ ꯏꯟꯁꯥꯡ ꯆꯥꯒꯦ ꯑꯌꯨꯛꯇ
ꯌꯥꯔꯦ ꯏꯕꯨꯡꯉꯣ ꯍꯧꯖꯤꯛꯇ ꯇꯤꯟ ꯌꯣꯠ ꯌꯣꯠꯂꯒ ꯀꯔꯤ ꯍꯤꯟꯖꯥꯡ ꯆꯥꯒꯦ ꯌꯦ
ꯍꯣꯔꯦꯟꯗꯤ
ꯀꯅꯥ ꯈꯪ ꯍꯣꯔꯦꯟꯒꯤꯕꯨ
ꯅꯪꯅ ꯈꯪꯗ꯭ꯔꯗꯤ ꯅꫭꯏ ꯍꯨꯏꯅ ꯈꯪꯗ꯭ꯔꯥ
ꯍꯣꯏ ꯈꫭꯏ ꯍꯨꯏꯅ ꯈꯪꯒꯅꯤ ꯈꯣꯏ ꯍꯨꯏꯅ ꯈꯪꯒꯅꯤ
ꯅꯁꯛꯇꯨꯒꯥ
ꯅꯪꯗꯤ
ꯑꯩꯗꯤ ꯀꯔꯤ
ꯅꯪꯗꯤ
ꯑꯩꯗꯤ ꯐꯖꯕꯗꯨ
ꯍꯣꯏ ꯑꯗꯨꯕꯨꯗꯤ ꯆꯨꯝꯃꯦ
ꯑꯩꯗꯤ ꯑꯆꯨꯝꯕ ꯉꯥꯡꯕꯅꯦ ꯀꯔꯤꯔ
ꯑꯩꯁꯨ ꯐꯖꯩꯗ
ꯐꯖꯩ ꯐꯖꯩ ꯀꯅꯥꯅ ꯊꯤ ꯍꯥꯏꯒꯦ ꯀꯔꯤꯒꯅꯣ ꯍꯥꯏꯔꯒ ꯍꯥꯏꯔꯒ ꯅꯣꯛꯏꯗꯨꯕꯨ
ꯅꯪꯅ ꯊꯤ ꯍꯥꯏꯕꯗꯨꯒꯤ ꯏꯀꯥꯏꯕ
ꯅꯊꯤ ꯀꯣꯠꯂꯒ ꯆꯥꯎ
ꯇꯨꯀꯠꯆꯩꯀꯣ
ꯀꯔꯤꯒꯤ ꯇꯨꯀꯠꯆꯕ
ꯃꯁꯤ ꯅꯨꯄꯥꯁꯦꯀꯣ ꯐꯨꯗꯠꯂ ꯈꯣꯡ ꯈꯨꯨꯠ ꯆꯥꯝꯕꯅꯦ
ꯑꯁ ꯐꯤ ꯁꯨꯕꯒ ꯆꯞ ꯃꯥꯟꯅꯩꯌꯦ ꯇꯦꯠ ꯇꯦꯠ ꯇꯦꯠ
ꯀꯣꯛ ꯂꯨꯒꯅꯤ ꯑꯩ
ꯍꯤꯛ ꯂꯩꯕ꯭ꯔꯣ
ꯆꯠꯂꯣꯍꯦ ꯃꯥ ꯂꯩꯌꯦ ꯃꯥ
ꯉꯔꯥꯡ ꯅꯨꯡꯗꯥꯡ ꯑꯁ ꯀꯩꯅꯣ ꯒꯣꯜ ꯌꯦꯡꯕꯗꯣ ꯌꯦꯡ ꯌꯦꯡꯅ ꯇꯨꯝꯕ ꯄꯨꯡ ꯀꯩꯅꯣꯗ ꯈꯪꯗ꯭ꯔꯦ ꯕꯥꯔꯣ ꯈꯥꯏ ꯑꯗꯨꯋꯥꯏꯗ ꯑꯗꯨꯒ ꯑꯃꯨꯛ ꯍꯧꯒꯠꯂꯛꯦ ꯍꯧꯒꯠꯄꯗ ꯑꯍꯨꯝ ꯃꯈꯥꯏ ꯈꯔ ꯍꯦꯜꯂꯦ ꯑꯗꯨꯗ ꯑꯃꯨꯛ ꯑꯃꯨꯛ ꯂꯥꯛꯑꯒ ꯂꯩꯑꯦꯅꯦ ꯎꯝ ꯀꯩꯅꫭꯗꯣ ꯕꫭꯜꯗꫭ
ꯍꯥꯏꯐꯥꯎ ꯍꯥꯏꯔꯝꯗꯕ ꯆꯥꯛꯌꯥꯝ ꯆꯥꯕ
ꯌꯦꯡꯉꯒ ꯇꯨꯝꯈ꯭ꯔꯦ ꯑꯩꯁꯨ ꯍꯧꯒꯠꯄꯗꯗꯤ ꯕꯤꯠ ꯍꯧꯒꯠꯄꯗꯗꯤ ꯕꯦꯇ꯭ꯔꯤꯗꯤ ꯐꯖꯔꯦꯍꯦ
ꯑꯣꯏꯁꯅꯨ
ꯏꯍ
ꯆꯦꯛ ꯁꯤꯟꯗ꯭ꯔꯗꯤ ꯑꯗꯨꯃꯥꯏꯅ ꯇꯧꯕ ꯇꯥꯕꯅꯤ
ꯆ‌ꯦꯁ ꯀꯔꯤꯒꯤ ꯆꯦꯛꯁꯤꯟꯗ꯭ꯔꯕ
ꯑꯩꯒꯤꯐꯥꯎ ꯅꯤꯡꯁꯤꯡꯗꯕ
ꯀꯔꯤ ꯍꯥꯏꯕ
ꯑꯩꯒꯤ ꯐꯥꯎ ꯅꯤꯡꯁꯤꯡꯗꯕ
ꯅꯤꯡꯁꯤꯅꯤꯉꯥꯏ ꯁ ꯁꯪꯗꯦꯗ ꯁꯪꯗꯦ ꯁꯪꯗꯦ ꯎꯝ ꯊꯕꯛ ꯌꯥꯝ ꯃꯟꯕꯩ
ꯁꯨ ꯃꯇꯝ ꯂꯥꯛꯈꯤꯅꯤ
ꯍꯥꯏꯍꯩꯗ‌ꯦꯅꯦ ꯄꯥꯞ ꯆꯦꯟꯕꯅꯤꯅꯦ ꯏꯕꯦꯝꯃ ꯅꯪ ꯅꯁꯛꯇꯨꯒꯀꯣ
ꯅꯪꯗꯤ
ꯏꯗꯤ ꯀꯔꯤ ꯑꯁ ꯄꯨꯡ ꯑꯅꯤ ꯍꯦꯜꯂ‌ꯦꯅꯦ
ꯍ‌ꯦꯜꯂꯕꯣ
ꯎꯝ
ꯊ‌ꯦꯡꯗꯣ ꯃꯥꯜꯂ‌ꯦꯀꯣ
ꯄꯨꯨꯡ ꯑꯅꯤꯒꯥ ꯃꯤꯠ ꯃꯤꯅꯤꯠ ꯅꯤꯄꯥꯜꯟ ꯃꯥꯄꯟ ꯍꯥꯏꯕ
ꯄꯨꯡ ꯑꯍꯨꯝꯒꯗ ꯆꯠꯂꯗꯤ ꯊꯦꯡꯉꯅꯤꯀꯣ ꯑꯩꯗꯤ
ꯎꯝ꯫